ꯍꯜꯂꯣ
ꯑꯩꯇꯥꯔꯦ
ꯃꯪꯗ ꯑꯩꯗꯤ ꯀꯩꯅꯣꯒ ꯎꯔꯝꯃꯦ ꯉꯁꯤꯗꯤ ꯃꯦꯃꯨꯈ꯭ꯔꯥ ꯃꯦꯝꯃꯨ
ꯀꯩꯗꯧꯕꯒꯦ
ꯈꯪꯗꯦ ꯀ꯭ꯂꯥꯁ ꯌꯥꯎꯔꯝꯃꯦꯕ ꯑꯩꯈꯣꯏ ꯀ꯭ꯂꯥꯁ ꯇꯧꯔꯤꯅꯦ ꯇꯧꯔꯝꯃꯦ
ꯑꯣꯖꯥꯒ ꯎꯒꯤꯗꯕ ꯀꯨꯏꯔꯦꯗ ꯑꯩꯈꯣꯏ ꯗꯤ
ꯅꯠꯇꯦꯕ ꯀ꯭ꯂꯥꯁꯇ ꯇꯧꯔꯤꯅꯦ ꯇꯧꯔꯝꯃꯦ ꯑꯩꯗꯨꯅ ꯂꯥꯁ ꯦꯟꯁꯇ ꯐꯝꯃꯒ ꯑꯟꯑꯣꯗꯤꯕꯜ ꯀ꯭ꯂꯥꯁꯁꯤꯅ ꯑꯩꯅ ꯁꯨꯝ ꯎꯕꯗ ꯍꯥꯏꯗꯤ ꯑꯩ ꯑꯦꯂꯚꯦꯟ ꯇꯨꯌꯦꯜꯞ ꯇꯝꯃꯛꯄ ꯑꯗꯨꯒꯤ ꯀ꯭ꯂꯥꯁ ꯔꯨꯝꯗꯣ ꯑꯗꯨꯃꯥꯏꯅ ꯂꯩꯔꯝꯃꯦꯕ
ꯎꯝ
ꯑꯗꯨꯒ ꯑꯩꯗꯣ ꯍꯥꯏꯗꯤ ꯂꯥꯁ ꯕꯦꯟꯁꯇ ꯐꯝꯕꯒꯤ ꯁꯨꯝ ꯇꯥ ꯇꯥꯗꯕꯒꯤ ꯃꯑꯣꯡ ꯇꯧꯕꯒꯤ ꯀꯧꯊꯣꯛꯑꯒ ꯃꯥ ꯀꯣꯏꯁꯟ ꯑꯃ ꯀꯩꯅꯣꯗ ꯋꯥꯏꯠ ꯕꯣꯔꯗꯠꯇ ꯏꯕꯗꯨ ꯁꯤ ꯀꯩꯅꯣ ꯇꯧꯔꯒ ꯑꯟꯁꯔ ꯄꯤꯔꯛꯑꯒ ꯇꯧꯔꯒ ꯇꯧꯔꯝꯃꯦ ꯑꯗꯨꯒ ꯑꯗꯨꯒꯤ ꯑꯟꯁꯔꯗꯨꯅ ꯑꯃꯨꯛ ꯀꯩꯅꯣꯒꯤ ꯀ꯭ꯌꯨ ꯇꯤꯚꯕꯤꯒꯤ ꯀꯣꯏꯁꯟ ꯑꯣꯏ ꯂꯩꯔꯝꯕ ꯃꯦ ꯃꯟ ꯇꯥꯗ
ꯃꯪꯁꯦ ꯇꯧ ꯃꯪꯁꯦ ꯇꯧꯈꯤ ꯇꯧꯕꯅꯦꯕ ꯃꯊꯣꯡ ꯃꯔꯝ ꯈꯪꯗꯅ
ꯑꯩꯗꯣꯀꯣꯜ ꯀꯣꯏꯁꯟꯗꯣ ꯑꯔꯣꯏꯖ ꯃꯨꯟꯅꯒ ꯄꯥꯔꯦꯕ ꯑꯗꯨꯒ ꯏꯁ ꯐꯖꯅ ꯑꯟꯁꯔꯒꯗ ꯈꯜꯂꯤꯕ ꯅꯤꯀꯣ ꯑꯗꯩ ꯑꯁꯦꯡꯕꯗ ꯗ ꯈꯪꯉꯤꯕꯗꯣ ꯑꯗꯨꯒꯤꯗꯨ ꯑꯗꯨꯃꯥꯏꯅ ꯍꯥꯏꯐꯦꯠ ꯍꯥꯏꯗꯤ ꯈꯪꯕꯩ ꯃꯑꯣꯡꯗꯒ ꯇꯧꯔꯒ ꯑꯍꯥꯟꯕꯗ ꯈꯤꯇꯪ ꯉꯥꯎꯕꯒꯤ ꯄꯤꯡ ꯄꯤꯡꯅꯒ ꯇꯧꯔꯒ ꯀꯟꯐꯤꯗꯦꯟꯁ ꯂꯩꯇꯕꯔ ꯏꯔꯝꯃꯦ ꯑꯗꯨꯒ ꯉꯥꯏꯍꯥꯛꯇꯪ ꯂꯩꯔꯒ ꯆꯨꯝꯃꯦꯅ ꯈꯪꯉ ꯀꯥꯟꯗꯨꯗ ꯆꯥꯎꯉꯒ ꯀ꯭ꯌꯨ ꯐꯥꯏꯚꯀ ꯇꯧꯔꯒ ꯌꯦꯡꯕꯅꯦ ꯏ ꯅꯣꯅꯤꯗ ꯑꯃꯣ ꯈꯛꯇ ꯅꯠꯇꯦꯕ ꯃꯥ ꯑꯩꯉꯣꯟꯗ ꯑꯣꯜꯂꯤꯁꯦ ꯑꯩ ꯍꯨꯃꯥꯡ ꯋꯥꯏꯠ ꯕꯣꯔꯗꯠꯇ ꯍꯥꯏꯗꯤ ꯃꯌꯥꯝ ꯃꯃꯥꯡꯗꯣ ꯊꯣꯛꯑꯒ ꯑꯗꯨꯃꯥꯏ ꯋꯥꯏꯕꯠꯇ ꯏꯍꯟꯕꯗꯨꯗꯤ ꯍꯨꯃꯥꯡꯁꯤ ꯑꯔꯣꯏꯖꯕꯤ ꯀꯥꯡꯉꯦ ꯑꯗꯩ ꯑꯁꯦꯡꯕꯗꯁꯨ ꯃꯤꯀꯞ ꯊꯣꯔꯛꯄꯗꯁꯨ ꯍꯨꯃꯥꯡꯗꯨ ꯀꯥꯡꯉ ꯂꯩꯔꯝꯃꯦ ꯍꯟꯖꯤꯜꯂꯛꯑꯒ ꯑꯩ ꯕꯦꯟꯁꯀꯤꯗꯨꯗ ꯐꯝꯕ ꯀꯥꯟꯗ ꯑꯁꯣꯝ ꯅꯥꯀꯟꯗꯅ ꯄ꯭ꯔꯤꯟꯁꯤꯒ ꯂꯧꯉꯥꯝꯕꯤꯒꯗꯣ ꯐ ꯃꯕꯥꯅꯤ ꯆꯪꯗꯅ ꯅꯨꯡꯁꯤꯠ ꯅꯣꯛꯁꯤꯜꯂꯛꯏꯅꯦꯅ ꯑꯃꯨꯛ ꯇꯧꯔꯦ
ꯃꯣꯏꯅ ꯀꯔꯤ ꯀꯔꯤ ꯇꯧꯔꯒ꯭ꯔꯖꯥꯅꯣ ꯀꯌꯥꯅꯣꯝ ꯇꯥꯗꯦ
ꯈꯥꯡꯗꯦꯗ
ꯃꯤꯁꯤꯡꯁꯦ ꯅꯨꯡꯉꯥꯏ ꯅꯨꯡꯉꯥꯏꯅ ꯂꯩꯕ ꯃꯥꯜꯂꯦ ꯍꯥꯏꯕꯗꯣ ꯑꯣꯏꯔꯁꯨ
ꯑ ꯍꯥ ꯃꯊꯥꯁ ꯍꯥꯏꯖ ꯑꯈꯣꯏꯁ ꯈꯔ ꯈꯔ ꯇꯔ ꯈꯪꯗ
ꯑꯗꯤ ꯍꯣꯝꯋꯔ ꯌꯨꯝꯂꯣꯝꯗ ꯊꯥꯏꯅꯒꯤ ꯏꯃꯥꯟꯅꯕꯤꯁꯤꯡ ꯂꯅꯕꯒꯁꯨ ꯌꯥꯎꯔꯤꯑꯕ ꯋꯥꯔꯣꯏ ꯄꯣꯠ ꯀꯩ ꯀꯩ
꯭ꯒꯌꯥ ꯉ ꯇꯗꯦꯜ ꯄꯪ ꯍꯣꯗ ꯍꯣꯡꯅꯩ ꯑꯩ ꯄꯥꯇꯣꯟ ꯂꯧꯔꯔꯣꯏ
ꯑꯁꯤꯒꯨꯝꯕ ꯄꯥꯇꯣꯟ ꯆꯠꯇ꯭ꯔꯤ ꯃꯌꯥꯝꯁꯦ ꯑꯩꯈꯣꯏꯅ ꯇꯧꯅꯤ ꯇꯧꯔꯣꯏ ꯈꯪꯕ ꯑꯝꯇ ꯅꯠꯇꯦ ꯑꯩꯌꯦꯁꯦ
ꯍꯌꯦꯡ ꯇꯧꯀꯥꯟꯗ ꯐꯔꯛ ꯇꯥꯏ ꯀꯥꯏꯅ ꯂꯥꯛꯇꯧꯕꯒ ꯌꯥꯎꯔꯧꯗꯣꯏꯅꯦ
ꯎꯝ
ꯍꯥꯏꯗꯤ ꯁꯤꯜꯀꯤꯒ ꯑꯗꯨ ꯌꯦꯡꯉꯣꯅꯤꯅ ꯂꯝꯗ ꯀꯩꯅꯣꯗ ꯂꯥꯛꯑꯦ ꯃꯣꯏꯅ ꯁꯣꯝ ꯃꯌꯥꯏ ꯑꯣꯏꯕ ꯖꯒꯥ ꯑꯣꯏꯇꯥꯔꯒꯗꯤ ꯀꯩꯅꯣ ꯇꯧꯕ ꯂꯥꯛꯄ ꯈꯣꯠꯄꯗꯣ ꯑꯗꯨꯝ ꯃꯣꯏꯗꯣ ꯌꯥꯅꯦꯕ ꯁꯣꯝꯂꯣꯝꯗ ꯑꯣꯏꯔ ꯑꯗꯨꯝꯏ ꯇꯟꯅꯅ ꯂꯥꯛꯈꯤꯗ ꯈꯪꯃꯗ
ꯁꯨꯡꯒꯤ ꯑꯗꯨꯒꯤꯁꯨ ꯁꯦꯞꯇꯦꯝꯕꯔꯗ ꯇꯥꯏ ꯍꯥꯏꯔ ꯀꯔꯝ ꯍꯥꯏꯒꯅꯤ
ꯎꯝ ꯃꯤꯗꯥꯁꯅ ꯍꯥꯏꯐꯦꯠ ꯍꯥꯏꯗꯤ ꯃꯥꯏ ꯍꯧꯖꯤꯛꯇꯣ ꯄꯩꯁꯥꯗꯤ ꯈꯔ ꯀꯩꯅꯣ ꯇꯧꯔꯤꯀꯣꯗꯤ ꯑꯥꯒꯁ ꯁ꯭ꯋꯥꯏꯃꯨꯛꯇ ꯍꯥꯏꯗꯤ ꯃꯥꯗꯣ ꯄꯩꯁꯥ ꯀꯩ ꯌꯥ ꯇꯥꯔꯒꯗꯤ ꯃꯥꯏ ꯕꯥꯔꯗꯦꯒꯤ ꯀꯩ ꯈꯣꯡꯍꯧꯗꯕꯗꯣ ꯍꯥꯏꯐꯦ ꯑꯩꯈꯣꯏ ꯀꯥꯡꯕꯨꯗꯨ ꯄꯨꯟꯅꯕ ꯈꯣꯠꯅꯕꯒ ꯇꯧꯔꯛꯈꯤꯕꯅꯤ
ꯎꯝ ꯎꯝ ꯍꯧꯖꯥꯏꯗ ꯃꯤ ꯃꯌꯥꯝꯅ ꯊꯧꯕ ꯆꯥꯛꯇꯨꯕꯨ ꯅꯝꯗꯅ ꯍꯥꯠꯈꯤꯕꯅꯤ ꯑꯊꯦꯡ ꯈꯨꯗꯤꯡꯒꯤ ꯌꯥꯝꯌꯥꯝꯅ ꯊꯧꯕꯅꯦ ꯍꯥꯏꯕ ꯑꯗꯨꯒꯤ ꯕꯥꯔꯗꯤꯦꯒꯤ ꯆꯥꯛꯁꯦ
ꯑꯥ ꯆꯥꯛ ꯊꯧꯕ ꯅꯔ ꯑꯇꯩ ꯄꯤꯖꯧꯔꯝꯇꯦꯕ ꯆꯥꯛ ꯑꯣꯏꯅ ꯄꯤꯖꯧ ꯍꯥꯏꯔꯕꯅꯦꯕ
ꯑꯧ ꯑꯁ ꯑꯊꯦꯡ ꯈꯨꯗꯤꯡꯒꯤ ꯊꯧꯕ ꯏꯀꯥꯏ ꯈꯪꯗꯦ
ꯏ ꯀꯥꯏ ꯀꯗ
ꯎ ꯉꯍꯥꯟ ꯎ ꯑꯩꯅ ꯌꯨꯝꯗꯒꯤ ꯀꯔꯛꯄ ꯅꯨꯃꯤꯠꯇꯣ
ꯑꯥ
ꯑꯗꯨ ꯃꯣꯏꯗ ꯐꯣꯟ ꯇꯧꯔꯛꯏ ꯑꯗꯨꯒ ꯑꯩ ꯅꯨꯄꯥꯗ ꯐꯣꯟ ꯇꯧꯔꯛꯄ ꯑꯩꯉꯣꯟꯗ ꯀꯗꯤ ꯅꯠꯇꯦ ꯑꯗꯨꯒ ꯀꯣꯐꯤ ꯊꯛꯁꯦ ꯍꯥꯏꯕꯒ ꯑꯗꯨꯝ ꯍꯥꯏꯔꯛꯑꯦ ꯑꯗꯨꯒ ꯃꯥꯏ ꯅꯨꯄꯤꯒ ꯃꯥꯏ ꯃꯁꯒꯔ ꯂꯥꯛꯇꯅꯤ
ꯎꯝ
ꯑꯗꯒꯤ ꯑꯩꯅ ꯑ ꯃꯣꯏꯅ ꯍꯥꯏꯁꯤ ꯁꯤꯅ ꯀꯩꯅꯣ ꯂ ꯂꯥꯛꯎ ꯍꯥꯏꯔꯛꯄ ꯀꯣ ꯀꯩꯊꯦꯜꯗ ꯂꯥꯛꯑꯣ ꯍꯥꯏꯔꯛꯄ ꯑꯗꯨꯗꯤ ꯑꯗꯨꯗꯒꯤ ꯃꯨ ꯀꯥ ꯍꯥꯛꯄꯗꯤ ꯂ ꯍꯥꯞꯄꯇ꯭ꯔꯦ ꯑꯩꯉꯣꯟꯗ ꯑꯃꯨꯛ ꯑꯩ ꯑꯃꯨꯛ ꯊꯤꯟꯕ ꯂꯥꯛꯀꯅꯤ ꯑꯗꯨꯅ ꯑꯩ ꯂꯩꯍꯧꯔꯒꯦ ꯑꯩꯣꯏ ꯑꯗꯨꯝ ꯊꯛꯎꯔꯣꯅ ꯍꯥꯏꯁꯦ ꯑꯗꯨꯒ ꯃꯣꯏꯁꯨ ꯑꯗꯨꯝ ꯊꯇ꯭ꯔꯤ ꯇꯨ ꯑꯦꯅ ꯍꯥꯏ
ꯎꯝ
ꯍ
ꯉꯔꯥꯡ ꯅꯍꯥꯜꯂꯒꯩꯅꯣ ꯃ ꯅꯨꯄꯤ ꯊꯤꯟꯕꯒꯤ ꯂꯥꯛꯄꯗ ꯂꯝꯕꯤꯗ ꯊꯥꯏꯅꯕ ꯗꯦꯠ ꯊ꯭ꯔꯤ ꯗꯦꯠ ꯊ꯭ꯔꯤꯗꯧꯔꯦ ꯃꯥꯜꯂꯦ ꯑꯩꯗꯨ ꯍꯤꯗꯥꯛ ꯀꯥꯞꯄꯨꯔꯒ ꯀꯩꯅꯣꯗ ꯄꯕꯤꯁꯥ ꯆꯠꯂꯨꯁꯦꯅ ꯏꯃꯥꯅ ꯑꯩꯈꯣꯏꯔꯣꯝꯗꯨ ꯊꯧꯒꯠꯂꯛꯄ ꯂꯝꯕꯤꯗ ꯊꯩꯅꯕ ꯑꯣꯖꯥꯠ ꯃꯥꯅ ꯐꯣꯟ ꯇꯧꯔꯛꯄꯗ ꯑꯩ ꯈꯜꯂꯦꯕ ꯃꯥꯗꯣ ꯂꯝꯕꯤꯗ ꯁꯨꯡꯅ ꯎꯔꯝꯗꯧ ꯃꯥꯟꯜꯂꯤꯦ ꯁꯤꯃꯤꯁꯦ ꯅꯠꯇ꯭ꯔꯒꯗꯤ ꯐꯣꯟ ꯇꯧꯔꯛꯏꯁꯦ ꯃꯔꯝ ꯂꯩꯔꯝꯗꯧ ꯃꯥꯟꯗꯦꯅ ꯑ ꯐ꯭ꯔꯔꯤꯠ ꯑꯉꯧꯕ ꯑꯃ ꯀꯥꯏ ꯆꯠꯂꯤꯕ ꯐꯨꯔꯤꯠ ꯑꯉꯧꯕ ꯑꯃ ꯂꯤꯛꯂ ꯆꯠꯈꯩꯗꯨꯅ ꯅꯠꯇ꯭ꯔ ꯃꯤ ꯕꯨꯂꯦꯠ ꯃꯅꯤꯡꯗꯒ ꯞꯄꯤ ꯈꯠꯇꯅ ꯇꯧꯈꯠ ꯈꯂꯦ ꯋꯥꯔ ꯀꯠꯇ ꯃꯥ ꯌꯥꯔꯛꯄ ꯍꯜꯂꯛꯄꯩꯗꯨꯗ ꯉꯥꯡ ꯈꯔꯗꯤ ꯁꯨꯝ ꯄꯨꯟꯕ ꯌꯥꯗꯤꯦ ꯄꯨꯨꯟꯁꯤ ꯐꯝꯁꯤꯅ ꯁꯨꯝ ꯋꯥꯔꯤ ꯋꯥꯔꯤ ꯈꯔ ꯁꯨꯝ ꯁꯥꯁꯦꯅ ꯇꯧꯔꯒ ꯍꯥꯏꯦ ꯀꯂꯥꯁꯣꯝ ꯅꯥꯀꯟ ꯀꯩꯅꯣꯔꯣꯝꯗ ꯅꯝꯕꯣꯂꯣꯝꯗ ꯆꯠꯀꯅꯦꯅ ꯃꯥꯂꯣꯝ ꯃꯥꯂꯣꯝꯂꯣꯝ ꯍꯥꯏꯗꯣꯛꯀꯅꯤꯅ ꯃꯌꯥꯏ ꯂꯝꯕꯤꯗꯨꯗꯩ ꯂꯣꯏ ꯑꯣꯏꯅ ꯆꯠꯈ꯭ꯔꯦ ꯃꯥꯥꯏ ꯒꯥꯔꯤ ꯁꯦꯝꯕ ꯀꯩꯅꯣꯝ ꯍꯥꯞꯄꯅꯤꯅ ꯑꯗꯨꯒꯤꯗꯨꯅ ꯑꯗ ꯑꯩꯅ ꯑꯗꯨꯏꯗꯤ ꯀꯩꯅꯣꯗꯨ ꯔꯣꯁꯅꯤꯗꯨ ꯀꯧꯊꯣꯛꯄꯤꯈꯨꯔꯣ ꯍꯥꯏꯕ ꯍꯥꯏꯕꯤꯌꯣ ꯍꯥꯏꯕ꯭ꯔꯥ ꯍꯥꯏꯕ ꯌꯥꯔꯦ ꯑꯝꯇ ꯇꯧꯋꯤꯔ ꯃꯣꯏ ꯃꯄꯥꯗꯅꯤ ꯆꯞ ꯆꯥꯅ ꯃꯣꯏ ꯊꯣꯛꯂꯛꯄ ꯃꯄꯥ ꯆꯞ ꯆꯥꯅꯅꯤꯅ ꯇꯧꯒꯠꯂꯛꯑꯦ
ꯑꯩ ꯈꯪꯉꯦ ꯃꯣꯏꯒꯤ ꯃꯥꯥꯅꯖꯥꯏꯁꯤ ꯁꯤ ꯃꯐꯝꯗꯣ ꯊꯥꯏꯅ ꯑꯗꯨꯗ ꯂꯩꯝꯕ ꯌꯥꯎꯍꯈ꯭ꯔꯕꯅꯦ ꯑꯩꯈꯣꯏꯅ ꯃꯣꯏꯔꯥꯡꯂꯣꯝꯗ ꯍꯥꯏꯗꯣꯔꯒ ꯍꯥꯏꯗꯣꯔꯛꯄꯗ
ꯎꯝ
ꯗꯕꯦ ꯅꯪꯥꯎꯎꯗꯕ
ꯀ ꯍꯐꯇꯦ ꯐꯟ ꯇꯁꯤꯂꯦ
ꯌꯥꯎꯔꯝꯗꯧꯗꯦ ꯃꯥꯜꯂꯦ ꯑꯩꯈꯣꯏ ꯄꯨꯜꯂꯞ ꯈꯥꯏꯗꯔꯨꯕ ꯃꯥꯜꯂꯦꯕ ꯑꯗꯨ ꯍꯥꯏꯒꯠꯂꯛꯄꯗꯣ ꯑꯗꯨꯒꯤ ꯃꯌ ꯁꯦꯝꯐꯝꯗꯨꯗ ꯁꯦꯃꯦ ꯍꯥꯏ ꯃ ꯇꯧ ꯉꯃ ꯎꯅꯔꯦ ꯗꯣꯈꯣꯏ ꯇꯝ ꯆꯂ ꯕꯤꯁꯥꯎꯗꯨꯕꯨꯗꯤ ꯍꯧꯕꯣ ꯑꯩꯈꯣꯏꯅꯍꯥꯟ ꯆꯠꯄꯗꯤ ꯄꯨꯑꯕꯨ ꯌꯥ
ꯌꯥꯎꯛꯇꯦꯗ ꯀꯩꯁꯨ ꯌꯥꯝ ꯀꯅꯣ ꯑꯗꯨꯕꯨꯗꯤ
ꯍ
ꯈꯤꯇꯪ ꯌꯦꯡꯕꯒꯤꯅꯦ
ꯄꯍꯥꯡ ꯍꯥꯡꯉꯧꯕꯅꯦ ꯍꯥꯏꯕ
ꯍꯥꯡꯉꯦ ꯌꯥꯗ꯭ꯔꯦ
ꯅꯤꯁꯨ
ꯀꯁꯇꯃꯔꯁꯨ ꯀꯩꯅꯣ ꯇꯧꯗꯦ ꯌꯥꯝ ꯀꯟꯅꯁꯨ ꯂꯥꯛꯄꯁꯨ ꯑꯣꯏꯗꯦꯕ ꯑꯁꯣꯝ ꯀꯩꯅꯣꯒꯤꯅ ꯍꯦꯜꯂꯦꯕ ꯀꯋꯥ ꯀꯋꯥ ꯄꯔꯣꯝꯒꯤ ꯀꯩ ꯄꯤꯁꯥꯗꯅ ꯁꯨ ꯁꯤꯁꯤꯒꯤꯗꯨꯗꯤ ꯃꯤꯗꯨ ꯌꯥꯝ ꯀꯟꯅ ꯀꯩꯅꯣ ꯇꯧꯕ ꯑꯣꯏꯗꯤ ꯃꯤ ꯂꯥꯛꯑꯒꯗꯤ ꯄꯣꯠꯇꯣ ꯑꯗꯨꯝ ꯍꯥꯏꯗꯤ ꯂꯧ
ꯑꯗꯨꯗꯤ ꯃꯤꯗꯤ ꯂꯥꯛꯑꯦꯕ ꯑꯗꯨꯒ ꯄꯣꯠꯁꯦ ꯂꯥꯛꯇꯕ ꯍꯥꯏꯠ ꯍꯣꯏ ꯄꯣꯠꯁꯦ ꯄꯣꯠ ꯂꯥꯛꯑꯝꯗꯕ ꯃꯥꯥꯏꯅ ꯍꯥꯏꯗꯤꯏ ꯄꯣꯠ ꯃꯣꯏ ꯂꯣꯏꯒꯤꯕꯒꯤ ꯁꯣꯝꯗ ꯂꯝꯕꯤ ꯀꯩꯀꯩ ꯊꯥꯗꯕꯒꯤ ꯄꯣꯠ ꯌꯧꯔꯛꯇꯕ ꯑ ꯑꯣ ꯄꯣꯠꯇꯣ ꯂꯩꯅꯤꯡꯕꯔ
ꯌꯥꯝ ꯀꯟꯅ ꯂꯥꯛꯄꯗꯤ ꯆꯤꯡꯗꯦ ꯍꯣꯏ ꯂꯥꯛꯇꯦ ꯂꯥꯛꯑꯦꯕ ꯑꯗꯨꯝꯗꯤ ꯑꯗꯨꯒ ꯃꯤ ꯆꯤꯟꯗꯅ ꯈꯣꯠꯇꯅ ꯇꯧꯕꯗꯨ ꯇꯧꯗꯦ ꯍꯥꯏꯕ
ꯑꯁ ꯑꯩꯁꯨ ꯁ꯭ꯋꯥꯏꯒꯤꯗꯣ ꯂꯩꯐꯝ ꯈꯪꯗꯦ ꯃꯤ ꯆꯤꯟꯃꯜꯂꯦ ꯁꯥꯕꯨ ꯁꯥꯔꯦ ꯃꯤꯅꯤꯟ ꯃꯌꯥꯝꯗꯨꯅ ꯑꯁꯨꯝ ꯅꯥꯀꯟꯗꯅ ꯐꯩ ꯅꯨꯡꯉꯥꯏ
ꯀꯅꯥ ꯇꯧꯔꯒ ꯑ ꯀ꯭ꯌꯨꯒ ꯂꯦꯞꯄꯒꯤ ꯈꯨꯁꯥꯡ ꯑꯃ ꯁꯥꯡꯉꯀꯥꯟꯗ ꯈꯣꯏꯗꯧ ꯂꯪꯈꯠꯄꯁꯤꯗꯤ ꯄꯣꯠ ꯆꯩꯩꯒ ꯌꯥꯝꯗꯕꯒꯤ ꯍꯥꯏꯗꯤ ꯐꯠ ꯂꯥꯎ ꯇꯧꯅꯤꯡ ꯀꯥꯟꯗꯨꯗ
ꯑꯗꯨ ꯃꯣꯏ ꯃꯃꯜꯁꯨ ꯍꯦꯟꯒꯠꯍꯧꯔꯦ ꯅꯪ ꯈꯪꯗꯕ꯭ꯔꯥ ꯅꯪ
ꯈꯥꯡ ꯈꯥꯡꯗꯦꯗ ꯑꯗꯨꯗꯤ ꯍꯥꯏꯗꯤ ꯑꯩꯒꯤ ꯂꯩꯕ ꯅꯠꯇꯕꯅꯤꯅ ꯑꯩ ꯌꯦꯡꯗ꯭ꯔꯦ ꯃꯃꯜꯒ ꯀꯩꯝꯇ ꯑꯩꯗꯣ ꯋꯥꯗꯅ ꯃꯣꯏ ꯐꯝꯐꯝ ꯑꯃ ꯂꯩꯔꯝꯃꯦ ꯀꯩꯅꯣꯒꯤ ꯀꯥꯆꯤꯟ ꯀꯥꯆꯤꯟ ꯋꯥꯥꯏ ꯑꯗꯨꯋꯥꯏꯗꯨꯗ ꯍꯥꯏꯗꯤ ꯐꯤ ꯀꯩꯅꯣ ꯇꯧꯔꯒ ꯑꯩꯗꯨꯗ ꯑꯩꯗꯣ ꯐꯝꯃꯒ ꯁꯨꯝ ꯒꯦꯝ ꯁꯥꯟꯅ ꯂꯩꯕ ꯅꯠꯇꯦꯕ ꯑꯩꯅ ꯍꯥꯏꯗꯤ ꯗ꯭ꯔꯦꯁꯇꯨꯗ ꯑꯣꯏꯔꯁꯨ ꯈꯤꯇꯪ ꯍꯥꯏꯐꯦꯠꯇꯁꯨ ꯌꯦꯡꯉꯣ ꯍꯥꯏꯕꯅꯤꯗ ꯁꯨꯝ ꯑꯩꯉꯣꯟꯗ ꯁꯨꯝ ꯆꯪꯁꯤꯟ ꯆꯪꯅꯤꯡꯗ ꯑꯩ ꯁꯨꯝ ꯍꯪꯉꯦꯕ ꯐꯝꯃ ꯂꯩꯕꯗꯨꯗ ꯃꯣꯏ ꯏꯁꯇꯥꯞ ꯃꯥꯟꯕꯒꯤ
ꯏꯁ
ꯃꯣꯏ ꯑꯍꯨꯝ ꯑꯍꯨꯝꯒꯨꯝꯕ ꯁꯨꯔꯝꯒꯅꯤ ꯁꯨꯝ ꯍꯥꯏꯗꯤ ꯑꯃꯃꯨꯛ ꯍꯥꯡ ꯑꯃꯃꯨꯛ ꯍꯥꯌ ꯑꯩꯁꯦ ꯈꯣꯏꯗꯧ ꯂꯟꯒꯠꯂꯑꯒ ꯇꯥꯁꯤꯟꯅꯗ꯭ꯔꯕꯅꯦꯕ ꯇꯁꯦꯡꯅ ꯁꯁꯨ ꯑꯗꯨꯝ ꯍꯪꯁꯤꯜꯂꯛꯦꯕ ꯍꯥ ꯇꯧꯔꯒ ꯏꯕꯨꯉꯣ ꯑꯗꯨꯗꯣ ꯀꯥꯏ ꯂꯩꯒꯦ ꯇꯧ ꯑꯩ ꯑꯩ ꯏꯁꯇꯥꯞ ꯅꯠꯇꯦ ꯑꯩ ꯏꯁꯇꯥꯞ ꯅꯠꯇꯦ ꯑꯗꯣ ꯁꯥꯎꯅꯤꯡꯉꯥꯝꯃꯦ ꯑꯩꯁꯦ ꯑꯗꯒꯤ ꯀꯋꯥ ꯕꯤꯁꯜ ꯀꯋꯥ ꯀꯋꯥ ꯕꯤꯁꯥꯜꯗꯨꯁꯨ ꯑꯃ ꯌꯥꯎꯈ꯭ꯔꯦ ꯑꯩ ꯀꯩꯅꯣꯒꯤ ꯑꯩꯈꯣꯏ ꯗꯤꯄꯥꯔꯠꯃꯦꯟꯒꯤ ꯌꯨꯅꯤꯐꯣꯝ ꯁꯦꯠꯂ ꯆꯠꯂꯒ ꯏꯕꯨꯡꯉꯣ ꯁꯥꯇꯤꯟꯁꯤ ꯀꯥ ꯌꯥꯎꯈꯤ ꯏ ꯀꯥꯕꯖꯤ ꯑꯩꯅ
ꯑꯗꯨꯒꯤꯗꯤ ꯑꯃꯁꯨ ꯂꯩ ꯑꯩꯈꯣꯏ ꯇꯥꯃꯣꯅ ꯑꯩꯁꯦ ꯅꯣꯡꯃ ꯌꯨꯝꯗ ꯊꯤꯟꯕ ꯑꯗꯨꯒ ꯑꯁꯤꯒꯤ ꯊꯧꯕꯥꯜꯗ ꯂꯩꯕ ꯃꯄꯣꯛ ꯂꯥꯡꯒꯣꯜꯗꯣ
ꯎꯝ
ꯑꯗꯨꯗ ꯈꯣꯡꯒ꯭ꯔꯥꯎ ꯑꯃ ꯂꯩꯁꯤꯅ ꯆꯪꯕ ꯑꯗꯨꯒꯅꯦ ꯈꯣꯡꯒ꯭ꯔꯥꯎ ꯑꯃ ꯂꯩꯔꯦ ꯃꯥꯗꯤ ꯃꯥꯅ ꯑꯩ ꯊꯤꯟꯕꯁꯦ ꯑꯩꯗꯤ ꯁꯤꯗ ꯆꯥꯒ ꯐꯤꯔꯣꯜꯁꯦ ꯍꯣꯡꯗꯣꯛꯑꯗ꯭ꯔꯥ ꯃꯥꯗꯤ ꯐꯤꯔꯣꯜꯗꯣ ꯍꯣꯡꯗꯣꯛ ꯗ ꯑꯗꯨꯝ ꯑꯩꯈꯣꯏꯒꯤ ꯗꯤꯄꯥꯔꯠꯃꯦꯟꯒꯤ ꯌꯨꯅꯤꯐꯣꯝꯗꯨꯗ ꯆꯥꯏꯍꯥꯏꯕ ꯃꯤ ꯃꯌꯝꯁꯤꯅ ꯃꯍꯣꯟꯗ ꯁꯪꯡꯉꯥꯒ ꯑꯩ ꯄꯩꯁꯥ ꯃꯃꯟ ꯊꯦꯠꯇꯦꯗꯅ ꯃꯄꯣꯛ ꯂꯉꯣꯟꯒꯤꯗꯤ
ꯑꯥ
ꯏꯔꯣꯟ ꯌꯣꯐꯝꯝꯅꯦꯕ ꯄꯩꯁꯥ ꯑꯗꯨꯝ ꯏꯁꯇꯣꯔꯅꯦꯕ ꯄꯩꯁꯥ ꯃꯃꯟ ꯊꯦꯛꯇꯦꯕ ꯃꯣꯏꯗꯤ ꯑꯗꯨ ꯃꯑꯣꯟꯗ ꯆꯡꯖꯟ ꯆꯡꯖꯟꯗꯅ ꯍꯥꯡꯏ
ꯑꯗꯨ ꯅ ꯇꯧꯔꯤꯁꯦ ꯑꯩꯒ ꯂꯇꯥꯒ ꯆꯠꯄꯅꯦꯕ ꯑꯗꯨꯒꯤꯗꯣ ꯑꯗꯨꯀꯥꯟꯗꯨꯗ ꯑꯩꯉꯣꯟꯗ ꯆꯪꯁꯤꯜꯂꯒ ꯍꯪꯉꯛꯄꯗ ꯁꯥꯇꯤꯟ ꯏꯕꯨꯡꯉꯣ ꯁꯥꯇꯤꯟ ꯍꯥꯏꯗꯤ ꯃꯥꯁꯨ ꯌꯨꯅꯤꯐꯣꯔꯝꯗꯨ ꯁꯦꯠ ꯆꯠꯂꯤꯕꯅꯦꯕ ꯃꯉꯣꯟꯗ ꯍꯪꯗꯕ ꯍꯥꯏꯇꯥꯔꯦ ꯑꯩꯉꯣꯟꯗ ꯍꯪꯕ ꯈꯣꯏꯗꯧꯁꯤ ꯂꯪꯒꯠꯇꯣꯏ
ꯊꯥꯏꯅꯗꯤ ꯑꯣꯠꯁꯀꯨꯝꯕꯗꯣ ꯑꯃ ꯂꯩꯕꯗ ꯑꯃ ꯍꯥꯞꯄꯤꯗꯣ ꯇꯧꯕꯅꯦꯕ
ꯑꯥ
ꯍꯧꯖꯤꯛꯇꯤ ꯑꯃꯃꯝꯒꯤ ꯄꯨꯂꯞ ꯇꯣꯉꯥꯟ ꯇꯣꯉꯥꯟꯅꯅꯦ ꯃꯃꯜꯂꯦ ꯍꯧꯏꯁꯦ ꯑꯗꯨꯒ ꯍꯥꯟꯅ ꯒꯤ ꯄꯩꯁꯥ ꯊꯦꯠꯄꯒꯤ ꯇꯦꯛ ꯀꯩ ꯊꯝꯕꯗꯣ ꯑꯗꯨꯁꯨ ꯂꯣꯏ ꯂꯧꯊꯣꯛꯎꯔꯦ ꯑꯗꯨꯒ ꯑꯅꯧꯕ ꯂꯣꯏꯁꯨ ꯇꯧꯔꯦ ꯑꯩꯈꯣꯏꯅ ꯆꯠꯄ ꯅꯨꯃꯤꯠꯇꯨꯗ ꯄꯩꯁꯥꯗꯣ ꯂꯣꯏ ꯍꯦꯟꯒꯠꯂ
ꯈꯪꯗꯦ ꯑꯩꯗꯤ ꯇꯣꯏꯅ ꯆꯠꯄ ꯅꯠꯇꯅꯤꯅ ꯄꯩꯁꯥ ꯍꯦꯟꯒꯠꯄ ꯍꯦꯟꯒꯠꯇꯕꯒ
ꯑꯩꯈꯣꯏꯗꯤꯤ ꯑꯗꯨꯗꯒꯤ ꯋꯥꯆꯀꯨꯝꯕ ꯌꯨꯝꯒꯤ ꯌꯨꯝꯒꯤ ꯄꯣ ꯆꯩꯗ ꯑꯌꯥꯝꯕ ꯑꯗꯩꯩꯅ ꯑꯌꯥꯝꯕ ꯑꯗꯨꯝ ꯂꯩꯌꯦ ꯍꯋꯥꯏ ꯅꯨꯡꯋꯥꯏꯁꯨ ꯑꯗꯒꯤ ꯕꯥꯁꯃꯇꯤꯒꯨꯝꯕ ꯆꯥꯅꯤꯡꯉꯁꯨ ꯑꯗꯒꯤ ꯂꯩ ꯏꯃꯨꯡꯒꯤ ꯄꯣꯠꯁ ꯀꯣꯟ ꯐꯦꯡꯅꯕꯒꯨꯝꯕ ꯑꯗꯒꯤ ꯃꯦꯒꯤ ꯀꯩꯀꯩ ꯑꯗꯩ ꯂꯣꯏ ꯂꯩꯌꯦꯕ ꯄꯩꯁꯥ ꯌꯥꯝ ꯀꯝꯕꯣꯏꯅꯇ
ꯇꯥꯡꯗꯕ ꯀꯔꯤꯝꯇ ꯂꯩꯇ꯭ꯔꯦ ꯄꯩꯁꯥ ꯐꯥꯎꯕ ꯇꯥꯡꯈꯠꯂꯛꯑꯕꯅꯤꯅ ꯕꯔ ꯄꯩꯁꯥ ꯇꯥꯗꯕ ꯌꯥꯗ ꯍꯧꯖꯤꯦ
ꯄꯩꯁꯥ ꯇꯥꯅꯕ ꯍꯥꯏꯗꯤ ꯑꯩ ꯀꯩꯅꯣꯝꯃ ꯊꯥꯒꯠꯒꯦ ꯇꯧꯕꯅꯦ ꯄꯩꯁꯥ ꯇꯥꯅꯕ ꯍꯣ ꯃꯤꯟꯁꯇꯦꯕ ꯄꯩꯁꯥ ꯇꯥꯅꯕ ꯍꯣꯠꯅꯕꯗ ꯑ ꯅꯨꯄꯥ ꯐꯖꯅ ꯈꯠꯅꯕ ꯐꯪꯗꯦ ꯍꯥꯏꯕ ꯀꯩꯅꯣꯝꯃ ꯍꯒ ꯊꯥꯖꯤꯜꯂꯛꯄ
ꯎꯝ
ꯅꯪꯒ ꯅꯪ ꯌꯥꯝ ꯆꯥꯅꯔꯑꯦꯅ
ꯊꯥꯒꯠꯂ ꯑꯗꯨꯒ ꯑꯃꯨꯛ ꯃꯅꯥꯇꯣꯟꯗꯣ ꯑꯃꯨꯛ ꯄꯤꯕꯤ ꯀꯥꯎꯅ